ꯍꯜꯂꯣ ꯍꯜꯂꯣ
ꯍꯜꯂꯣ ꯀꯩꯗꯧꯔꯤꯅꯣ
ꯀꯣꯟ ꯅꯤꯡꯉꯝꯕꯅꯤꯌꯦ ꯅꯪꯗꯤ ꯀꯩꯗꯧꯔꯤꯅꯣ
ꯐꯣꯟꯅꯤꯡꯉꯝꯕꯅꯤꯕ ꯐꯣꯟꯅꯤꯡꯉꯝꯕ ꯀꯣꯅꯦꯛꯕꯁꯤꯕꯨ ꯅꯨꯡꯉꯥꯏꯕ꯭ꯔꯣ
ꯅꯨꯡꯉꯥꯏꯌꯦ
ꯄꯣꯠꯁꯤ ꯑꯗꯨꯝ ꯌꯦꯡꯉꯒ ꯂꯩꯔꯁꯤꯔꯣ
ꯇꯂꯦ ꯑꯗꯨꯗꯤ
ꯎ ꯀꯩꯗꯕꯒꯤ ꯇꯜꯂꯤꯕ ꯍꯣꯏ ꯍꯥꯞꯄꯦ ꯑꯗꯨ ꯍꯥꯞꯇ꯭ꯔꯗꯤ ꯌꯥꯔꯔꯣꯏ ꯉꯥꯏꯍꯥꯛꯇꯪ ꯈꯥꯡꯃꯤꯟꯅꯔꯁꯤ ꯅꯪꯒꯤꯁꯨꯅꯦ ꯀꯩꯅꯣꯗꯣ ꯍꯥꯞꯆꯤꯜꯂꯣ ꯑꯗꯨ ꯑꯣꯏꯔꯗꯤ ꯌꯥꯕꯅꯦ
ꯑꯩꯍꯥꯞꯄꯦ
ꯑꯦ ꯑꯗꯨ ꯍꯥꯞꯄꯁꯨ ꯑꯗꯨꯝ ꯇꯥꯕ꯭ꯔꯣ
ꯑ
ꯑꯣ ꯅꯣ ꯁꯦꯠ ꯑꯗꯣ ꯑꯩꯅꯅꯦ ꯑꯩꯒꯤ ꯀꯩꯅꯣꯁꯦ ꯐꯣꯟꯁꯦ ꯌꯥꯝ ꯁꯥꯒꯠꯂꯦꯕꯀꯣ ꯑꯗꯨꯗꯨꯒꯤ ꯏꯌꯥꯔꯄꯤꯁꯁꯦ ꯍꯥꯏꯗꯤ ꯅꯥꯀꯣꯡꯗ ꯊꯝꯕꯗꯣ ꯅꯨꯡꯉꯥꯏꯇꯦ ꯐꯠꯇꯕ ꯑꯗꯨꯗꯨꯒꯤ ꯍꯥꯞꯄꯗꯤꯅ ꯍꯥꯞꯄꯗꯤ ꯈꯔ ꯐꯅꯤꯅ ꯍꯥꯞꯄꯅꯤꯅꯦ ꯑꯩꯅ ꯑꯗꯨꯕꯨ ꯑꯩ ꯉꯥꯏꯍꯥꯛ ꯂꯩꯔꯒꯗꯤ ꯂꯧꯊꯣꯛꯀꯦ
ꯐꯣꯟꯗꯣ ꯁꯥꯕꯗꯣ ꯅꯥꯗ ꯊꯝꯕ ꯅꯨꯡꯉꯥꯏꯇꯝꯅꯤ ꯍꯥꯏꯕ ꯑꯩ
ꯍꯣꯏ ꯑꯗꯨ ꯅꯪꯅ ꯋꯥ ꯉꯥꯡꯕꯗꯨ ꯌꯥꯝ ꯇꯞꯅ ꯇꯥꯈ꯭ꯔꯦ ꯑꯩꯅ
ꯑꯩꯅ ꯁꯨꯝ
ꯑꯩꯅ ꯁꯣꯝꯗ ꯊꯣꯡꯉ ꯉꯥꯡꯕ ꯑꯗꯨ
ꯇꯥꯔꯕꯣ ꯍꯧꯖꯤꯛꯇꯤ
ꯇꯥꯔꯕꯣ ꯍꯧꯖꯤꯛꯇꯤ ꯇꯥꯔꯦ ꯇꯥꯔꯦ ꯐꯖꯅ ꯇꯥꯔꯦ ꯁꯦꯡꯅ
ꯁꯦꯡꯅ ꯃꯌꯦꯛ ꯁꯦꯡꯅ ꯇꯥꯕꯤꯔꯦꯀꯣ ꯑꯩꯅ ꯉꯥꯡꯉꯤꯁꯦ
ꯁꯣꯝꯒꯤ ꯅꯨꯡꯁꯤꯔꯕ ꯐꯖꯔꯕ ꯈꯣꯟꯖꯦꯜꯗꯣ ꯑꯩꯅ ꯌꯥꯝ ꯃꯌꯦꯛ ꯁꯦꯡꯅ ꯇꯥꯖꯔꯦ
ꯋꯥꯍꯩꯗꯨꯗ ꯇꯥꯕꯗ ꯊꯝꯃꯣꯏꯁꯦ ꯊꯨꯛ ꯂꯥꯎꯕ ꯑꯃ ꯐꯥꯎꯋꯦ
ꯈꯣꯏꯊꯨꯝ ꯅꯔꯕ ꯈꯣꯟꯖꯦꯜꯁꯤꯅ ꯁꯣꯝꯒꯤ ꯊꯝꯃꯣꯏ ꯑꯗꯨꯕꯨ ꯁꯣꯛꯃꯠꯈ꯭ꯔꯦ
ꯑꯩꯕꯨ ꯑꯋꯥꯕꯗ ꯑꯋꯥꯕ ꯄꯤꯕꯤꯔꯅꯨ
ꯅꯪ ꯀꯩꯗꯧꯔꯝꯃꯤꯅꯣ
ꯑꯩꯁꯦ ꯀꯩꯁꯨ ꯇꯧꯔꯝꯗꯦ ꯑꯩꯗꯣ ꯑꯩꯈꯣꯏ ꯁꯤꯗ ꯀꯩꯅꯣ ꯑꯃ ꯑꯩꯈꯣꯏꯒꯤ ꯊꯪꯅꯕꯗ ꯂꯩꯕ ꯆꯤꯆꯦ ꯑꯃ ꯂꯥꯛꯑꯝꯃꯦ ꯑꯗꯣ ꯃꯥꯒꯁꯨ ꯁꯨꯝ ꯋꯥꯔꯤ ꯁꯟꯅꯔꯝꯕꯅꯦ ꯑꯩꯁꯦ ꯑꯗꯨꯗꯨꯒ ꯀꯩꯅꯣ ꯇꯧꯔꯦ ꯍꯧꯖꯤꯛꯄꯨꯗꯤ ꯑꯩꯁꯦ ꯇꯨꯝꯃꯁꯤꯔꯅꯁꯨ ꯈꯟꯕ ꯑꯗꯨ ꯑꯃꯨꯛꯁꯨ ꯇꯨꯝꯅꯤꯡꯗꯕ ꯑꯗꯨꯗꯨꯒꯤ ꯁꯨꯝ ꯇꯦꯕꯜꯗꯕꯨꯗꯤ ꯐꯝꯃꯤ ꯐꯝꯕꯗꯣ ꯐꯝ ꯆꯤꯌꯔꯗꯅꯤꯗ ꯇꯦꯕꯜꯗ ꯅꯠꯇꯦ ꯑꯗꯨꯗꯨꯝ ꯐꯝꯃꯒ ꯐꯃꯨꯡꯗꯤ ꯆꯪꯗ꯭ꯔꯤꯕ ꯑꯗꯨꯒ ꯂꯩ ꯅꯪꯗꯤ ꯀꯩꯗꯧꯔꯤꯅꯣ
ꯃꯤꯁꯦꯁ ꯊꯥꯕꯗꯨ ꯎꯗ꯭ꯔꯕ ꯍꯥꯏꯅ ꯈꯜꯂꯨꯕꯅꯦ
ꯑꯣ ꯑꯩ ꯑꯩ ꯑꯗꯨꯗꯤ ꯑꯩ ꯑꯗꯨꯅꯅꯦ ꯑꯩꯅ ꯋꯥꯔꯤ ꯁꯥꯟꯅꯍꯟꯗꯅꯅꯦ ꯀꯩꯅꯣ ꯇꯧꯕ ꯑ ꯐꯣꯟꯁꯦ ꯆꯥꯔꯖꯁꯦ ꯇꯧꯁꯤꯟꯊꯣꯛꯈ꯭ꯔꯦꯕ ꯉ ꯍꯥꯏꯗꯤ ꯕꯥꯞꯇꯣ ꯕ꯭ꯔꯞ ꯑꯃ ꯆꯠꯈ꯭ꯔꯕ ꯑꯗꯨꯗꯨꯒ ꯋꯥꯔꯤ ꯁꯨꯝ ꯁꯥꯟꯅꯔꯤ ꯀꯥꯟꯁꯤꯗ ꯑꯗꯣ ꯂꯣꯏꯔꯒ ꯑꯩꯁꯦ ꯈꯪꯅꯤꯡ ꯅꯤꯡꯁꯤꯡꯉꯛꯑꯦꯅꯦ ꯑꯗꯒꯤꯗꯤ ꯑꯩꯅ ꯑꯃꯨꯛ ꯀꯧꯔꯛꯄꯗꯣ ꯑꯗꯨꯒꯤꯅꯤ
ꯍꯣꯏ ꯑꯈꯣꯏ ꯑꯈꯣꯏ ꯏꯅꯥꯎꯄꯤꯒ ꯁꯥꯟꯅꯔꯝꯕꯅꯤꯗ
ꯑꯣ ꯍꯣꯏꯗ ꯍꯣꯢꯗ ꯑꯩꯒꯤ ꯏꯃꯥꯟꯅꯕꯤ ꯑꯥ ꯑꯩꯒꯤ ꯏꯃꯥꯟꯅꯕꯤꯁꯦ ꯑꯩꯒ ꯂꯩꯃꯤꯟꯅꯕꯁꯦ ꯃꯥꯁꯨ ꯇꯧꯕꯅꯦ ꯑꯗꯨ ꯌꯥꯗ꯭ꯔꯦ ꯑꯗꯨꯗꯣ ꯀꯩꯅꯣ ꯇꯧꯔꯦ ꯎꯝ ꯀꯩꯁꯥꯡ ꯆꯥ ꯀꯦ ꯅꯪꯗꯤ
ꯑꯥ ꯏꯔꯣꯝ
ꯏꯇꯥ ꯀꯩꯔꯣꯟꯕꯅꯣ ꯏꯇꯥ
ꯑꯩꯈꯣꯏꯒꯤꯁꯦ ꯌꯦꯟꯗꯦꯝꯅꯦ
ꯍꯋꯥꯏ ꯄꯄ ꯂꯥꯎꯕꯤꯅꯦ ꯇꯦꯛꯅꯧꯅꯦ ꯃꯣꯔꯣꯛ ꯑꯇꯦꯛꯄꯅꯦ ꯑꯗꯨꯒ ꯏꯣꯠꯂ ꯆꯥꯏꯌꯦ ꯅꯪꯗꯤ ꯀꯩꯀꯩ ꯏꯟꯁꯥꯡ ꯆꯥꯒꯦ
ꯑꯩꯈꯣꯏꯗꯤꯡ ꯑꯁꯤ ꯍꯋꯥꯏ ꯊꯣꯡꯕ ꯑꯣꯏꯅ ꯆꯥꯔꯦ
ꯅꯪ ꯌꯦꯟ ꯆꯥꯗ꯭ꯔꯕꯣ
ꯑꯦ ꯀꯥꯎꯏꯅꯦ ꯍꯦꯛ ꯌꯦꯟꯊꯣꯛꯄ ꯆꯥꯏ ꯍꯥꯏꯈꯤꯕꯅꯤꯅꯦ
ꯌꯦꯟꯗꯣ ꯆꯥꯒꯦꯅ ꯇꯧꯕꯅꯦ ꯑꯗꯨꯏꯗꯨꯒ ꯆꯥꯈꯤꯗ꯭ꯔꯦ ꯑꯩꯅ ꯐꯥꯛꯀꯤ ꯇꯧꯕꯒꯤꯗ ꯉꯥꯏꯍꯥꯛ ꯀꯥꯏꯗ ꯌꯦꯟꯣ ꯌꯦꯟ ꯆꯥꯗꯦ ꯑꯩꯈꯣꯏꯒꯤ
ꯌꯦꯟꯗꯣ ꯐꯔꯒ ꯃꯨꯇꯥ ꯇꯥꯟꯗꯅ ꯆꯥꯗ꯭ꯔꯦꯕ
ꯑꯥꯎ ꯍꯦꯟꯅ ꯐꯔꯛ ꯇꯥꯏꯅ ꯇꯣꯛ ꯇꯣꯛꯊꯣꯛꯇꯕꯅꯤ
ꯐꯔꯛ ꯇꯥꯗꯕ ꯑꯗ ꯆꯥꯔꯁꯤꯅꯦ ꯑꯗꯨꯗꯤ ꯄꯨꯟꯅ
ꯑꯥ ꯌꯦꯁ ꯐꯅꯤ ꯄꯨꯟꯅ ꯆꯥꯒꯗꯕꯅꯦ ꯑꯩꯒꯤ ꯀꯩꯅꯣꯗꯣ ꯑꯩꯅ ꯁꯣꯏꯗꯅ ꯀꯩꯅꯣꯝꯃ ꯇꯧꯔꯒ ꯄꯨꯔꯛꯅꯕ ꯇꯧꯒꯅꯦꯕ
ꯅꯪ ꯅꯕ ꯆꯠꯇꯕꯁꯨ ꯉꯥꯃꯛ ꯌꯥꯔꯔꯣꯏꯕ
ꯌꯥꯔꯣꯏ ꯌꯥꯔꯣꯏ ꯑꯗꯣ ꯑꯩꯒꯤ ꯑꯥꯏ ꯀꯥꯔꯠꯇꯣ ꯀꯩꯒꯨꯝꯕ ꯑꯩꯈꯣꯏꯁꯦ ꯂꯥꯛꯑꯕꯗꯤ ꯑꯩꯈꯣꯏꯁꯤꯗ ꯄꯨꯜꯂꯛꯄ ꯌꯥꯅꯤ ꯀꯣ ꯑꯩꯈꯣꯏꯁꯤꯅ ꯄꯨꯕꯤꯔꯛꯄ
ꯎꯝ
ꯠꯇꯣ ꯀꯩꯅꯣ ꯇꯧꯗꯕ ꯑꯩꯈꯣꯏ ꯆꯦꯁꯦ ꯋꯥꯠꯂꯤꯕ ꯂꯥꯛꯀꯗꯕ ꯗꯦꯠ ꯐꯣꯔ ꯇꯤꯟꯗꯅꯦꯕ ꯃꯥꯁꯦ ꯂꯥꯛꯇꯣꯏꯁꯦ ꯍꯥꯏꯗꯤ ꯃꯥꯒꯤ ꯆꯦꯛ ꯇꯥꯕꯒꯤ ꯂꯥꯛꯇꯣꯏꯅꯦꯕ ꯑꯗꯨꯗꯤ ꯑꯃꯨꯛ ꯋꯥꯠꯂꯤꯗꯅ ꯃꯇꯝꯗꯣ
ꯎꯝ
ꯑꯗꯨꯅ ꯀꯩꯅꯣ ꯇꯧꯔꯅꯤ ꯑꯗꯨ ꯈꯪꯗꯦ ꯌꯦꯡꯉꯒꯦ ꯃꯇꯥꯡ ꯆꯥꯕ ꯑꯃꯝꯗ ꯇꯧꯔꯗꯤ ꯂꯥꯛ ꯄꯨꯍꯜꯂꯛꯑꯒꯦ ꯑꯗꯨꯒ ꯑꯩꯅꯗꯤ ꯑꯦꯛꯖꯥꯝ ꯍꯧꯗ꯭ꯔꯤꯀꯥꯟ ꯗ ꯇꯧꯔꯒꯗꯤ ꯍꯥꯏꯗꯤ ꯌꯦꯟꯗꯣ ꯆꯥꯔꯒꯗꯤ ꯅꯨꯡꯉꯥꯏꯅꯤ ꯈꯟꯕ
ꯎꯝ
ꯑꯗꯨꯕꯨ ꯎ ꯄꯥꯏ ꯂꯩꯌꯨꯗꯔꯤ
ꯑꯩꯁꯨ ꯈꯜꯂꯦ ꯑꯗꯨꯃꯥꯏꯅ ꯅꯪ ꯑꯦꯛꯖꯥꯝꯗ ꯒ꯭ꯌꯥꯅꯣꯛ ꯀꯥꯎꯈ꯭ꯔꯦ ꯑꯃꯨꯛꯀ
ꯁꯤꯛꯁꯅꯦꯃꯦ ꯑꯦꯛꯖꯥꯝꯗꯣ ꯋꯥꯗ꯭ꯔꯕꯅꯦꯃꯦ
ꯀꯨꯏꯗ꯭ꯔꯦ ꯑꯗꯨꯗꯤ ꯍꯟꯗꯛ ꯀꯌꯥꯅ ꯁꯥꯒꯦ
ꯍꯟꯗꯛꯁꯦ ꯀꯩꯅꯣꯅꯁꯦ ꯍꯌꯦꯡ ꯁꯦ ꯋꯥꯟꯅꯅꯦ ꯍꯌꯦꯡ ꯋꯥꯟ
ꯑ ꯆꯅꯣ ꯐꯦꯕꯋꯥꯔꯤ ꯃꯥꯔꯆ ꯑꯦꯄ꯭ꯔꯤꯜ ꯃꯦ ꯖꯨꯟ ꯖꯨꯂꯥꯏ ꯑ ꯊꯥꯗꯤ ꯆꯕ
ꯌꯥꯝ ꯀꯨꯏꯗ꯭ꯔꯦꯕ
ꯀꯨꯏꯗ꯭ꯔꯦ ꯑꯗꯨꯗꯤ ꯅꯣꯏ ꯁꯕꯖꯦꯛ ꯀꯌꯥꯅꯣ
ꯁꯁꯦꯁꯦ ꯑ ꯊꯤꯑꯣꯣꯔꯤꯒ ꯄꯦꯛꯇꯤꯀꯦꯜꯒ ꯇꯗ ꯊꯤꯑꯣꯣꯔꯤꯗꯤ ꯊꯤꯑꯣꯔꯤ ꯃꯔꯤ ꯄ꯭ꯔꯦꯛꯇꯤꯀꯦꯜ ꯑꯅꯤ
ꯌꯔꯤ ꯃꯔꯤꯤ ꯀꯅꯤ
ꯑꯥ ꯌꯥꯎꯋꯦ
ꯈꯌ ꯌꯥꯎꯔ ꯇꯔꯦꯠ ꯑꯗꯨꯅꯤ ꯅꯪ ꯁꯣꯌꯝꯒꯤ ꯑꯃ ꯅꯣꯏꯒꯤ ꯇꯦꯁ ꯇꯦꯁ ꯀꯩ ꯇꯧꯕꯗ ꯌꯥꯎꯕ꯭ꯔꯥ
ꯌꯥꯎꯋꯦ
ꯎꯝ
ꯇꯦꯁ ꯇꯧꯈ꯭ꯔꯦ
ꯇꯦꯁ ꯇꯧꯈ꯭ꯔꯦ ꯄꯥꯁ ꯇꯧꯈ꯭ꯔꯕ ꯅꯠꯇ꯭ꯔꯣ
ꯇꯧꯋꯦ ꯇꯧꯋꯦ ꯍꯟꯗ꯭ꯔꯦꯠ ꯊꯣꯛꯂꯛꯑꯦ ꯑꯩꯒꯤꯗꯣ ꯌꯦꯁ ꯍꯥꯏꯔꯦ
ꯁꯦꯁ ꯅꯩꯔꯦ
ꯑꯩꯈꯣꯏꯗꯤ ꯑꯌꯥꯝꯕꯅ ꯍꯟꯗ꯭ꯔꯦꯠꯄꯨꯗꯤ ꯂꯣꯏ ꯑꯣꯏꯅꯩꯌꯦ
ꯑꯣ ꯑꯩꯈꯣꯏꯁꯨ ꯑꯣꯏꯗ ꯑꯗꯨꯕꯨꯗꯤ ꯑꯣꯟꯂꯥꯏꯟ ꯇꯧꯕ ꯑꯣꯏꯅꯀꯣ
ꯍꯣꯢ
ꯑꯗꯣ ꯅꯣꯏ ꯆꯨꯁꯇ ꯀꯔꯦꯛ ꯑꯟꯁꯔꯅꯤꯀꯣ
ꯃꯥꯅꯦ ꯃꯥꯅꯦ
ꯂꯥꯏ ꯊꯣꯛ ꯎꯅꯨ
ꯀꯩ ꯇꯧꯊꯣꯛꯎꯅꯣ ꯂꯥꯛ ꯊꯀ ꯅ ꯀ ꯍꯣꯏ ꯑꯗꯨꯗꯣ ꯁꯤꯟꯕꯁꯨ ꯌꯥꯗꯕ ꯃꯥꯂꯦꯗ ꯃꯣꯏꯗꯣ
ꯃꯣꯏ ꯁꯤꯟꯕ ꯌꯥꯗꯕ ꯍꯥꯏꯁꯦ ꯈꯪꯗꯤꯌꯦ
ꯍꯥꯏꯗꯤ ꯑꯦꯞꯁꯦ ꯆꯪꯔ ꯑꯩꯈꯣꯏ ꯑꯣꯖꯥꯅ ꯂꯧꯅꯦꯕꯀꯣ ꯑꯗꯨ ꯑꯦꯞꯁꯦ ꯆꯪꯈ꯭ꯔꯗꯤꯅꯦ ꯀꯩꯅꯣ ꯇꯧꯕ ꯌꯥꯗꯦ ꯍꯥꯏꯌꯦꯕ
ꯑꯦ ꯑꯦꯛꯖꯥꯝ ꯑꯣꯟꯂꯥꯏꯟ ꯊꯥꯗꯤꯌꯦ
ꯑꯣꯟꯂꯥꯏꯟ ꯇꯧꯅꯤ ꯍꯥꯏꯌꯦ ꯃꯣꯏꯅꯗꯤ ꯍꯥꯏꯗꯥꯏꯅꯦ ꯑꯣ ꯑꯩꯈꯣꯏ ꯀꯩꯅꯣꯅꯗꯤ ꯏꯃꯥꯟꯅꯕꯤ ꯈꯩꯅꯗꯤ ꯑꯃꯨꯛ ꯑꯣꯟꯂꯥꯏꯟ ꯇꯧꯗꯕꯩ ꯋꯥ ꯍꯥꯏꯅꯕ ꯑꯩꯗꯤ ꯑꯣꯟꯂꯥꯏꯟ ꯄꯥꯜꯂꯨꯔꯒꯗꯤ ꯑꯥ
ꯂꯥꯏꯔꯤꯛꯇꯨꯅ ꯑꯣꯟꯂꯥꯏꯟ ꯇꯝꯕ ꯑꯦꯛꯖꯥꯝꯅ ꯑꯣꯐꯂꯥꯏꯟ ꯊꯥꯗꯣꯏꯅꯦꯕ ꯑꯣꯐꯂꯥꯏꯟꯁꯦ ꯄꯦꯄꯔꯗꯣ ꯄꯦꯄꯔꯗ
ꯈꯣꯕꯤꯤꯔꯣ ꯍꯗ ꯑꯩꯗꯤ ꯀꯩꯅꯣꯝ ꯃꯥꯜꯂꯨꯔꯦ ꯀꯩ ꯍꯥꯏꯕ ꯑꯩꯗꯤ ꯑꯣꯟꯂꯥꯏꯟ ꯑꯁ ꯑꯗꯨꯗꯤ ꯑꯣꯐꯂꯥꯏꯟ ꯄꯤꯖꯔꯦꯗꯀꯣꯂꯥꯏꯟ
ꯑꯣꯐꯂꯥꯏꯟꯅꯦ ꯑꯣꯐꯂꯥꯏꯟꯅꯦ ꯅꯣꯏ ꯅꯣꯏ ꯄꯦꯄꯔ ꯆꯞ ꯃꯥꯟꯅꯕ ꯅꯠꯇ꯭ꯔꯣ ꯂꯧꯕ ꯄꯨꯟꯕ
ꯃꯥꯅꯩ ꯃꯥꯥꯅꯩ ꯑꯩꯈꯣꯏ ꯑꯣꯖꯥꯅ ꯃꯥꯅ ꯑꯃ ꯍꯥꯏꯔꯦ ꯑꯗꯨꯒ ꯄꯨꯂꯞ ꯂꯧꯍꯜꯂꯦꯕ ꯑꯩꯈꯣꯏꯈꯩꯗꯣ
ꯎꯝ
ꯃꯥꯅ ꯍ ꯎꯝ ꯑꯗꯣ ꯀꯩꯅꯣ ꯇꯧꯒꯗ꯭ꯔꯥꯅ ꯈꯟꯕ ꯍꯥꯏꯗꯤ ꯑꯟꯁꯔꯁꯦ ꯀꯩꯒꯨꯝꯕ ꯑꯩꯈꯣꯏ ꯈꯩ ꯁꯤꯟꯅꯕꯕꯨꯗꯤ ꯌꯥꯔꯅꯦꯕ ꯑꯗꯨꯒ ꯑꯩꯈꯣꯏꯅ ꯑꯟꯁꯥꯔꯁꯦ ꯈꯪꯗ꯭ꯔꯒ ꯀꯗꯤ ꯌꯥꯔꯣꯢꯗꯧꯔꯤꯅꯤꯗꯅꯥ ꯂꯨꯔꯤꯁꯦ
ꯍꯣꯏ ꯌꯥꯔꯣꯏ ꯑꯗꯨꯕꯨꯗꯤ
ꯈꯪꯗꯦ ꯍꯥꯏꯌꯦ ꯀꯃꯥꯏꯅ ꯇꯧꯗꯣꯏꯅꯣ ꯑꯗꯣ ꯃꯣꯏꯅ ꯍꯥꯏꯕꯗ ꯁꯨꯃꯥꯏꯅꯗꯤ ꯍꯥꯏ ꯍꯥꯢꯌꯦ ꯑ ꯍꯟꯗꯛꯀꯤ ꯀꯩꯅꯣ ꯀꯩꯅꯣꯗꯣ ꯑꯃ ꯐꯥꯏꯅꯦꯜ ꯇꯦꯁꯀꯤꯗꯣ
ꯑꯥ
ꯑꯗꯨꯗꯨꯅ ꯈꯔ ꯌꯥꯝ ꯄꯥꯎ ꯑꯗꯨꯗꯨꯗꯒꯤ ꯑꯌꯥꯝꯕ ꯂꯥꯛꯀꯅꯤ ꯀꯥꯢꯗꯤ ꯍꯥꯏꯌꯦꯕ
ꯎꯝ
ꯃꯗꯨ ꯆꯨꯝꯖꯥꯠꯂꯣ ꯅꯣꯏ ꯂꯥꯛꯀꯟꯕ꯭ꯔꯣ ꯑꯗꯨꯃꯥꯏꯅ
ꯐꯥꯏꯅꯦꯜ ꯍꯣꯏ ꯄ
ꯇꯦꯁ ꯇꯧꯈꯤꯕꯁꯤꯡꯗꯣ ꯎꯝ
ꯑꯗꯨ ꯂꯣꯏ ꯌꯦꯡꯁꯤꯜꯂꯣ
ꯑꯗꯨ ꯃꯌꯥꯝꯗꯣ ꯑꯗꯨ ꯃꯌꯥꯝꯗꯨꯗꯤ ꯎꯝ ꯑꯩꯈꯣꯏꯗꯤ ꯑꯁ ꯁꯤꯜꯂꯒ ꯇꯧꯕꯅꯤꯅ ꯌꯥꯝꯗꯤ ꯌꯥꯝꯃꯤ
ꯅꯪꯅ ꯍꯧꯖꯤꯛ ꯍꯥꯏꯕ ꯑꯃꯅ ꯈ꯭ꯋꯥꯏ ꯂꯥꯁꯀꯤꯗꯣ
ꯎꯝ
ꯑꯗꯨ ꯌꯦꯡꯁꯤꯜꯂꯣꯕ ꯑꯗꯨꯗ ꯂꯣꯏꯅ ꯌꯥꯎꯋꯤꯗꯅ ꯍꯥꯏꯗꯤ ꯍꯧꯈꯤꯕ ꯃꯆꯥ ꯃꯆꯥ ꯇꯧꯕꯁꯤꯡꯗꯣ
ꯍꯣꯏ ꯍꯣꯏ ꯑꯗꯨꯗ ꯂꯥꯏꯅꯥꯎꯗꯣꯏꯅꯦ
ꯎꯝ ꯑꯗꯨ ꯌꯦꯡꯁꯤ
ꯍꯣꯏ ꯑꯗꯨ ꯑ ꯀꯩꯅꯣ ꯂꯧꯋꯦ ꯀꯃꯨꯅꯤꯀꯦꯁꯟ ꯑꯦꯟ ꯑꯦꯛꯁꯄꯦꯟꯁꯟ ꯗꯤꯄꯥꯂꯞꯃꯦꯟ
ꯑꯗꯨ ꯑꯣꯏꯔꯁꯨ ꯂꯧꯔꯛꯑꯦ
ꯑꯣ ꯅꯨꯡꯉꯥꯏꯕ꯭ꯔꯣ ꯑꯗꯣ
ꯀꯃꯨꯅꯤꯀꯦꯁꯟꯗ ꯑꯣꯏꯣꯏꯗꯣ
ꯎꯝꯜ ꯇꯨꯡꯉꯥꯏ
ꯑꯒꯅꯤ ꯀꯥꯎꯒ꯭ꯔꯦ ꯀꯥꯎꯒ꯭ꯔꯦꯕꯤ ꯃ
ꯀꯩ ꯍꯦꯟꯅꯣ ꯀꯥꯎꯊꯣꯛꯏꯁꯤꯕ ꯑꯗꯨꯁꯨꯡ ꯍꯦꯜꯂꯤ ꯑꯗꯨ ꯁꯣꯏ ꯌꯥꯝꯁꯦ ꯀꯩꯅꯣ ꯇꯧꯈ꯭ꯔꯕ ꯎꯝ ꯑꯃꯇꯪ ꯍꯥꯏꯗꯤ ꯐꯥꯔꯁ ꯏꯌꯥꯔ ꯈꯠꯇꯔꯕ ꯅꯠꯇ꯭ꯔꯒꯅ ꯑꯇꯣꯞꯄꯁꯨ ꯌꯥꯎ ꯐꯣꯕ
ꯊꯥꯔꯠꯇꯒ ꯌꯥꯎꯔꯛꯀꯅꯤ
ꯀꯣ ꯊꯥꯠꯊꯒ
ꯆꯒꯡꯒ ꯊꯥꯔꯛꯀ ꯌꯥꯎꯕꯅꯦ ꯑꯩꯈꯣꯏꯁꯨ ꯑꯗꯨꯃꯥꯏꯅ ꯌꯧꯔꯛꯑꯦ
ꯑꯣ
ꯑꯗ ꯐꯣꯠꯇꯣ ꯌꯥꯎꯔꯔꯣꯏ
ꯑꯗꯨꯅ ꯑꯩꯈꯣꯏꯒꯤꯗꯤꯅꯦ ꯍꯟꯗꯛ ꯑꯩꯈꯣꯏꯒꯤ ꯃꯃꯥꯡꯒꯤ ꯁꯦꯅꯤꯌꯔꯗ ꯇꯝꯗꯕ ꯑꯩꯈꯣꯏꯗ ꯇꯝꯕ ꯒ꯭ꯌꯥꯃꯦꯟ ꯇꯥꯗꯕ ꯌꯥꯝ ꯇꯧꯋꯦ ꯍꯥꯏꯕ
ꯑꯩꯈꯣꯏꯁꯨ ꯇꯧꯕꯅꯦ ꯑꯩꯈꯣꯏ ꯗꯤꯄꯥꯔꯠꯃꯦꯟꯒꯤꯁꯨ
ꯎꯝ
ꯆꯞ ꯑꯃꯅꯤ
ꯍꯣꯏ ꯑꯗꯨꯒꯤꯅ ꯈꯪꯗꯦ ꯑꯗꯨ ꯅꯪꯕꯨ ꯇꯨꯝꯃꯗ꯭ꯔꯣ ꯅꯠꯇ꯭ꯔꯒꯅ ꯂꯩꯔꯤꯗ꯭ꯔꯣ
ꯑꯣ ꯑꯩꯁꯦ ꯇꯨꯝꯕꯅꯤ ꯇꯨꯝꯕ ꯅꯠꯇ꯭ꯔꯒ ꯑꯗꯨꯝ ꯂꯩꯈꯤꯕ ꯑꯃ ꯈꯪꯗꯦ
ꯍꯣꯏ ꯑꯗꯣ ꯑꯩ ꯊꯝꯃꯒꯦ ꯑꯗꯨꯗꯨꯒ ꯍꯣꯔꯦꯟ ꯉꯥꯏꯍꯥꯛ ꯂꯩꯔꯛꯒ ꯑꯃꯨꯛ ꯇꯧꯔꯛꯒꯦ ꯑꯃꯇꯪ